ꯍꯜꯂꯣ
ꯑꯧ
ꯍꯜꯂꯣ
ꯑꯧ ꯇꯥꯕ꯭ꯔꯣ
ꯇꯥꯏꯌꯦ
ꯑꯣ ꯀꯩꯗꯧꯔꯤꯒꯦ
ꯑꯁ ꯑꯗꯨꯝ ꯍꯦꯛꯇꯨꯝꯅꯤꯡ ꯂꯩꯔꯦ
ꯑꯩꯒꯤ ꯇꯥꯛꯁꯨ ꯌꯥꯝ ꯂꯩꯕꯒꯤ ꯇꯧꯔꯛꯄꯅꯤꯗ
ꯑꯣ
ꯆꯥꯛ ꯆꯥꯔꯕꯣ
ꯆꯥꯛꯆꯥꯔꯦ
ꯎꯝ ꯅꯪꯗꯤ ꯀꯥꯏꯗ ꯂꯩꯕ꯭ꯔꯕꯣ
ꯆꯁꯤꯡꯗ ꯂꯩꯌꯦ
ꯑ ꯑ ꯂꯩ ꯂꯩꯁꯥ ꯑꯣꯏꯔꯤꯕ꯭ꯔꯥ ꯅꯠꯇ꯭ꯔꯒ
ꯎꯝ ꯃꯥꯅꯦ ꯃꯥꯅꯦ ꯅꯪꯗꯤ
ꯑꯩꯁꯨ ꯂꯣꯏ ꯁꯧꯋꯦ ꯁꯤꯗ
ꯀꯩ ꯊꯕꯛ ꯇꯧꯕ꯭ꯔꯣ
ꯍ ꯑꯩꯗꯤ ꯊꯕꯛ ꯇꯧꯗ꯭ꯔꯤ ꯁ꯭ꯀꯨꯜ ꯇꯧꯔꯒ ꯂꯣꯏꯗ꯭ꯔꯦ ꯑꯗꯨ ꯑꯗꯨꯝ ꯂꯩꯔꯤ ꯅꯪꯗꯤ
ꯀꯅꯥ ꯀꯅꯥ ꯂꯩꯕ꯭ꯔꯣ
ꯑꯩꯔꯣ ꯑꯩꯗꯤ ꯑꯩꯈꯣꯏ ꯐꯦꯃꯤꯂꯤꯒ ꯂꯩꯗꯦ ꯑꯗꯨꯝ
ꯑꯗꯨ ꯀꯅꯥ ꯀꯅꯥ ꯇꯨꯝꯕ꯭ꯔꯣ ꯍꯧꯖꯤꯛ
ꯏꯅꯥꯎ ꯅꯨꯄꯤꯒ ꯏꯅꯥꯎ ꯅꯨꯄꯤ ꯃꯄꯥꯟꯊꯣꯛꯈ꯭ꯔꯦ
ꯀꯩ ꯀꯩ ꯊꯕꯛ ꯇꯧꯕꯔꯣ ꯃꯣꯏꯗꯤ
ꯑ ꯁ꯭ꯀꯨꯜ ꯁ꯭ꯀꯨꯜ ꯂꯥꯏꯔꯤꯛ ꯇꯝꯔꯤꯌꯦ ꯊꯕꯛ ꯇꯧꯕ ꯂꯩꯇ꯭ꯔꯤꯗ ꯅꯪꯗꯤ ꯀꯩꯗꯧꯔꯤꯕ꯭ꯔꯣ
ꯑꯩꯁꯨ ꯀꯩꯁꯨ ꯇꯧꯗꯗ ꯑꯗꯨꯝ ꯐ꯭ꯔꯤꯗ ꯑꯩꯅ ꯐꯤ ꯁꯥꯔꯒ
ꯎꯝ ꯀꯥꯏ ꯀꯥꯏ ꯑꯣꯏꯗꯒ ꯑꯣꯏꯕ꯭ꯔꯥ
ꯍꯥ
ꯀꯥꯏ ꯈꯨꯟꯗꯨ ꯀꯗꯥꯏꯗꯒꯤ ꯑꯣꯏꯕ꯭ꯔꯥ
ꯑꯗꯨ ꯐꯔꯛ ꯇꯥꯅꯤꯍꯦ ꯈꯨꯝꯕꯗꯣꯍꯦ
ꯑꯣ ꯑꯣꯏꯕ꯭ꯔꯣ
ꯌꯥꯔꯣꯏꯍꯦ ꯅꯪꯒꯤ ꯃꯥꯡꯅꯦꯀꯣ
ꯎꯝ ꯎꯟ ꯈꯪꯗꯦꯗ ꯋꯥꯔꯤ ꯁꯥꯅꯤꯡꯉꯥꯏꯁꯨ ꯂꯩꯇꯦ ꯀꯩ ꯀꯩ ꯋꯥꯔꯤꯒꯨꯝꯕ ꯁꯥꯟꯅꯔꯒ ꯂꯩꯕ꯭ꯔꯣ ꯀꯣ
ꯑꯁ ꯋꯥꯔꯤꯗꯤ ꯑꯗꯨꯝ ꯁꯥꯕ ꯅꯪꯗꯤ ꯇꯄꯥꯛ ꯇ ꯄꯨꯗꯅꯦꯢꯕ꯭ꯔꯣ
ꯍꯧꯖꯤꯦ ꯇꯝꯄꯄꯥꯛꯒ ꯂꯩ ꯅꯪ ꯐꯤ ꯁꯨꯕ ꯍꯩꯔꯗꯤ ꯄꯩꯁꯥ ꯌꯥꯝ ꯇꯥꯜꯂꯝꯅꯤꯅꯦ
ꯅꯣꯡ ꯆꯣꯕ꯭ꯔꯥ
ꯅꯣꯡ ꯆꯨꯗꯦ ꯍꯧꯖꯤꯛꯇꯤ ꯉꯁꯥꯏꯗꯤ ꯅꯣꯡ ꯈꯔ ꯆꯨꯔꯝꯕꯅꯦ ꯍꯧꯖꯤꯛꯇꯤ ꯇꯧꯗꯦ ꯅꯣꯏꯔꯣꯝꯗꯗꯤ
ꯗꯅ ꯑꯗꯨꯦꯀꯦꯖꯥꯁꯨꯥ
ꯃꯩꯗꯤ ꯂꯥꯛꯄ꯭ꯔꯣ
ꯃꯥꯏ ꯃꯣꯠꯂꯦꯕꯁꯨ ꯅꯣꯡ ꯆꯨꯔꯗꯤ ꯃꯩ ꯂꯥꯛꯑꯗꯤ ꯆꯤꯡꯗꯗꯤꯀꯣ
ꯑꯗꯨꯅꯦ ꯑꯗꯨꯅꯦ
ꯑꯩꯕꯨ ꯅꯨꯡꯉꯥꯏꯖꯦ ꯆꯠꯁ
ꯏꯪꯉꯒ ꯂꯩꯗꯤ ꯂꯩꯕꯗꯤ ꯅꯨꯡꯉꯥꯏ ꯅꯣꯡ ꯆꯨꯔꯒ ꯃꯩ ꯂꯥꯛꯇ꯭ꯔꯗꯤ ꯕꯤꯠꯁꯦ ꯈꯔ ꯂꯩꯇꯦ ꯍꯥꯏꯕ ꯋꯥꯅꯤ
ꯅꯒꯅ ꯆꯥꯎꯧꯗꯗ ꯅꯣꯏ ꯇ ꯄꯥꯔꯗꯅ ꯉ ꯍꯥꯏꯔ ꯃꯨꯅ
ꯎꯝ ꯍꯧꯖꯤꯛꯇꯤ ꯃꯩꯁꯨꯔꯤ ꯂꯥꯛꯑꯦ ꯅꯣꯡ ꯆꯨꯔꯁꯨ ꯑꯗꯨꯝ ꯃꯩ ꯂꯥꯛꯄꯒꯤ ꯂꯩ ꯎꯝ
ꯅꯆꯤꯟ ꯅꯅꯥꯎ ꯀꯌꯥꯔꯣ
ꯃꯪꯉꯥ
ꯅꯨꯄꯤ ꯀꯌꯥ ꯅꯨꯄꯥ ꯀꯌꯥꯔꯣ
ꯅꯨꯄꯤꯅꯥ ꯑꯅꯤ ꯅꯨꯄꯥꯅꯥ ꯑꯍꯨꯝ
ꯌꯨꯝ ꯄꯥꯜꯂꯕ ꯌꯥꯎꯔꯕꯣ
ꯍꯣꯏ ꯑꯩꯈꯣꯏ ꯗꯥ ꯑꯃꯗꯤ ꯄꯥꯜꯂꯦ
ꯎꯝ ꯑꯣ ꯏꯃꯥ ꯕꯥꯗꯤ ꯑꯍꯜ ꯑꯣꯏꯔꯕꯣ ꯀꯃꯥꯏꯅ ꯇꯧꯕ
ꯑꯍꯟ ꯑꯣꯏꯗꯔꯤꯗ ꯃꯣꯏꯗꯤ ꯆꯤꯡꯗ ꯂꯩꯔꯤꯌꯦ
ꯑꯣꯑꯣ ꯎꯝ ꯆꯍꯤ ꯀꯌꯥ ꯁꯨꯔꯕꯣ
ꯑꯩꯔꯣ
ꯑꯥ
ꯀꯌꯥ ꯁꯨꯔꯝꯗꯧ ꯃꯥꯟꯒꯦ ꯋꯥ ꯉꯥꯡꯕ ꯃꯑꯣꯡꯁꯦ
ꯇ꯭ꯋꯦꯟꯇꯤꯗꯤ ꯍꯦꯜꯂꯝꯒꯅꯤ
ꯑꯗꯨ ꯊꯥꯔꯇꯤꯗꯤ ꯌꯥꯎꯔꯝꯗꯧ ꯃꯥꯟꯗꯕ꯭ꯔꯣ
ꯊꯥꯔꯇꯤꯁꯨ ꯌꯧꯔꯝꯕ ꯌꯥꯏ
ꯌꯨꯝ ꯄꯥꯜꯂꯕꯣ
ꯄꯥꯟꯗꯤꯌꯦ
ꯊ꯭ꯔꯇꯤ ꯅꯪꯁꯦ ꯊꯥꯔꯇꯤ ꯋꯥꯟ ꯅꯠꯇ꯭ꯔꯒ ꯇ꯭ꯋꯦꯟꯇꯤ ꯅꯥꯏꯟꯒꯨꯝꯕ ꯂꯩꯕ
ꯑꯍꯥꯟ ꯃꯥꯜꯂꯤꯕꯣ ꯑꯍꯟ ꯌꯥꯝ ꯃꯥꯡꯈ꯭ꯔꯕ ꯑꯩꯒꯤ ꯃꯒꯨꯁꯦ
ꯈꯪꯗꯦꯗ ꯑꯗꯨ ꯇ꯭ꯋꯦꯟꯇꯤ ꯇ꯭ꯋꯦꯟꯇꯤ ꯁꯚꯦꯟ ꯇ꯭ꯋꯦꯟꯇꯤ ꯑꯩꯠꯀꯨꯝꯕ ꯂꯩꯕ
ꯑꯩꯅ ꯋꯥ ꯉꯥꯡꯕ ꯃꯑꯣꯡꯁꯦ ꯑꯍꯜ ꯑꯣꯏꯕ꯭ꯔꯥ ꯅꯠꯇ꯭ꯔꯒ ꯑꯩꯒꯤ ꯃꯈꯣꯜꯁꯦ ꯑꯍꯟ ꯑꯣꯏꯕ ꯑꯃꯗꯤ ꯑꯣꯏꯔꯝꯅꯤꯅꯦ ꯑꯩꯁꯦ
ꯑꯁ ꯑꯉꯥꯡ ꯐꯣꯟꯗꯤ ꯅꯠꯇ꯭ꯔꯦꯗ
ꯊꯥꯔꯇꯤꯗꯤ ꯈꯪꯗꯦ ꯊꯥꯔꯇꯤ ꯍꯦꯟꯕ꯭ꯔꯥ ꯅꯠꯇ꯭ꯔꯥ ꯋꯥꯠꯄ꯭ꯔꯥ ꯑꯃꯗꯤ ꯇꯧꯔꯦ
ꯅꯪꯗꯤ
ꯑꯩꯗꯤ ꯑꯁ ꯌꯥꯈꯣꯏꯅ ꯊ ꯅꯪ ꯍꯥꯏꯔꯨꯅꯦ ꯍꯥꯟꯅ ꯑꯩꯉꯣꯟꯗꯒꯤ ꯑꯪ
ꯇꯨ ꯇ꯭ꯋꯦꯟꯇꯤ ꯐꯥꯏꯚ ꯈꯛ ꯇꯪ ꯑꯣꯏꯔꯤ
ꯑꯌꯣ ꯑꯗꯨꯗꯤ ꯑꯩꯅ ꯍꯥꯟꯕꯅꯦ
ꯈꯣꯟꯖꯦꯜꯗꯤ ꯊꯥꯔꯇꯤ ꯒꯨꯝꯕꯒꯤ ꯈꯣꯟꯖꯦꯜ ꯃꯥꯟꯕ꯫
ꯌꯥꯝ
ꯋꯥꯔꯤ ꯑꯩꯈꯣꯏꯗꯤ ꯑꯁ ꯅꯪ ꯅꯪꯉꯣꯟꯗꯒꯤꯗꯤ ꯍꯥꯂꯦꯗ ꯑꯩꯈꯣꯏꯗꯤ
ꯊꯥꯔꯇꯤꯗꯤ ꯍꯦꯟꯈ꯭ꯔꯕ
ꯎꯝ ꯇ꯭ꯋꯦꯟꯇꯤ ꯅꯥꯏꯟ ꯑꯣꯏꯔꯝꯅꯤ꯫ ꯇ꯭ꯋꯦꯟꯇꯤ ꯑꯩꯠ ꯇ꯭ꯋꯦꯟꯇꯤ ꯅꯥꯏꯟ
ꯑ ꯑꯗꯨ ꯑꯍꯟ ꯀꯥꯏꯗ ꯃꯁꯔꯁꯨ ꯇꯧꯋꯦ
ꯑꯗꯨꯗꯤ ꯐ꯭ꯔꯤ ꯂꯩꯔꯕꯦꯔꯕꯣ
ꯑꯦ ꯍꯧꯖꯤꯛ ꯀꯥꯟꯅ ꯐꯤꯏꯅꯑ ꯑꯗꯨꯒꯤ ꯀꯣꯜ ꯇꯧꯔꯁꯤꯔꯥ ꯈꯜꯂꯒ ꯈꯪꯗꯦ ꯑꯩ ꯈꯪꯅꯕꯁꯨ ꯂꯩꯇꯕꯅꯤꯅꯀꯣ ꯂꯣꯏꯁꯤꯟꯕ ꯉꯝꯗꯦꯕ ꯄꯪ ꯄꯪꯁꯨ ꯇꯧꯅꯤꯡꯒꯦꯕ
ꯋꯥ ꯍꯥꯏꯗꯤ ꯀ
ꯑꯁꯤ ꯑꯁꯤ ꯑꯁꯤꯒꯤꯁꯦ
ꯑꯥ
ꯐ꯭ꯔꯤ ꯂꯩꯕꯒꯤ ꯇꯧꯒꯦ ꯀꯅꯦꯕ ꯑꯗꯨꯒ ꯑ ꯋꯥꯠꯂꯤ ꯑꯩꯗꯤ ꯀꯅꯥ ꯑꯃꯁꯁꯨ ꯇꯧꯗꯦ
ꯅꯨꯄꯤ ꯅꯨꯄꯤ ꯑꯣꯏꯅ ꯇꯧꯕꯅ ꯐꯅꯤ ꯍꯥꯏ ꯊꯤ ꯊꯤꯔꯦꯒ
ꯑꯣ ꯎꯝ
ꯅꯪꯒꯤꯗꯤ ꯂꯣꯏꯔꯕ꯭ꯔꯣ ꯂꯣꯏꯅ
ꯑꯩꯈꯣꯏꯗꯤ ꯂꯣꯏꯔꯗ ꯅꯍꯥꯟꯅ ꯂꯣꯏꯔꯦ ꯑꯗꯨꯝ ꯀꯔꯤꯁꯨ ꯃꯤꯅ ꯇꯧꯔꯛꯄ ꯈꯛꯇ ꯇ ꯉꯥꯏ ꯂꯩꯔꯝꯅꯤ
ꯎ ꯑꯗꯨꯗꯤ ꯐꯩꯌꯦ
ꯇꯨꯅ ꯂꯣꯏꯁꯤꯜꯂꯣꯏ ꯅꯪꯒꯤꯁꯨ
ꯍꯣꯢ ꯑꯗꯨꯝꯕ꯭ꯔ ꯑꯣꯝ꯭ꯔꯒ ꯇꯧꯔꯀꯦ
ꯍꯣꯏ ꯑꯗꯨꯝ ꯐꯣꯔꯣꯔꯛꯇ ꯌꯥꯏ ꯍꯥꯏꯌꯦ
ꯍꯣꯏ ꯌꯥꯏ ꯑꯗꯨꯗꯤ
ꯊꯨꯅ ꯂꯣꯏꯁꯤꯜꯂꯣ ꯃꯅꯥ ꯐꯪꯅꯕ ꯌꯥꯏꯐꯅꯕ
ꯅꯪꯗꯤꯣꯏ ꯅꯪꯗꯤ ꯂꯣꯏ ꯂꯣꯏꯔꯦ
ꯅꯪꯒꯤꯁꯦ ꯑꯩꯗꯤ ꯍꯥꯟꯅ ꯂꯣꯏꯈꯅꯦ ꯑꯗꯨ ꯅꯪꯒꯤꯗꯣ ꯀꯣꯏꯗꯕꯒꯤꯔꯣ ꯍꯟꯗꯛ ꯈꯛꯇ ꯌꯥꯎꯕꯒꯤꯔꯣ
ꯍꯟꯗꯛ ꯅꯨꯃꯤꯠ ꯃꯔꯤ ꯃꯉꯥꯗꯤ ꯁꯨꯔꯦ ꯑꯗꯨꯕꯨ
ꯑꯗꯨꯒꯤꯅꯤꯅꯦ ꯑꯁ ꯌꯥꯝ ꯃꯥꯜꯂꯦ ꯂꯣꯏꯁꯤꯜꯂꯨ ꯂꯣꯏꯁꯤꯜꯂꯨ ꯃꯅꯥ ꯐꯪꯅꯒ
ꯌꯥꯝ ꯋꯥꯠꯂꯁꯨ ꯑꯩꯅꯧ ꯇꯧꯗꯕꯒꯤꯒ
ꯎꯝ
ꯑꯗꯨ ꯅꯪ ꯅꯪ ꯐꯤ ꯁꯥꯥꯏꯌꯦ ꯍꯥꯏꯕꯗꯨ ꯐꯤ ꯁꯥꯕ ꯍꯩꯔꯗꯤ ꯅꯪꯗꯤ ꯄꯩꯁꯥ ꯌꯥꯝ ꯇꯥꯜꯂꯝꯅꯤ
ꯑꯁ ꯑꯣꯗ ꯂꯩꯇꯗꯤ ꯁꯥꯗꯅꯦ ꯑꯣꯗ ꯂꯩꯕꯒꯅꯤ ꯁꯥꯕ
ꯑ
ꯅꯪꯗꯤ ꯁꯥꯕ ꯍꯥꯏꯕ꯭ꯔꯣ
ꯁꯤꯝꯇ ꯑꯣꯏꯅꯔ ꯁꯥꯕ ꯍꯦꯛꯑꯦ ꯑꯗꯨꯒ ꯅꯨꯄꯥꯅ ꯏꯟꯕ ꯐꯤꯗꯨ ꯑꯗꯨꯗꯤ ꯅꯨꯄꯤꯒꯤ ꯑ ꯐꯅꯦꯛ ꯀꯨꯝꯕꯗꯤ ꯍꯩꯇꯦ ꯌꯥꯝꯅ ꯀꯩ ꯍꯥꯏꯒꯦꯔꯥ ꯍꯤꯌꯨ ꯍꯤꯌꯨ ꯈꯥꯏ ꯂꯧꯧꯃꯩ ꯑꯗꯨꯒꯨꯝꯕꯗꯤ ꯍꯩꯇꯦ
ꯑꯗ ꯐꯤ ꯁꯥꯕꯁꯤ ꯋꯥꯗꯤ ꯋꯥꯕꯅꯤꯍꯦ
ꯑꯗꯨꯗꯤ ꯅꯪ ꯌꯥꯝ ꯊꯨꯅ ꯇꯧꯕ ꯍꯩꯕ꯭ꯔꯥ
ꯑꯥ ꯑꯩꯈꯣꯏꯗꯤ ꯑꯗꯨꯝ ꯇꯧꯋꯦ ꯖꯒꯣꯏ ꯁꯥꯕꯒꯤꯒꯤꯁꯨꯀꯣ
ꯎꯝ ꯌꯥꯝ ꯊꯨꯅ ꯇꯧꯕ ꯍꯩꯔꯅꯤ ꯅꯣꯏꯅꯦ
ꯆꯔꯗꯦ ꯃꯌꯥꯝ ꯂꯥꯛꯑꯦ ꯍꯥꯏꯗꯤ ꯈ꯭ꯔꯤꯁꯃꯥꯁ ꯂꯥꯛꯄꯅꯤꯅꯀꯣ
ꯆꯨꯝꯃꯦ ꯆꯨꯝꯃꯦ ꯇꯧꯔꯝꯃꯦ ꯐꯤ ꯁꯥꯕ ꯍꯩꯕꯅ ꯄꯩꯁꯥ ꯌꯥꯝ ꯇꯥꯜꯂꯕꯅꯦ ꯍꯧꯖꯤꯛꯀꯥꯟꯗꯤ
ꯑ ꯇꯥꯂꯦ ꯑꯃꯨꯛ ꯆꯠꯂꯦ ꯂꯥꯛꯑꯦ ꯑꯃꯨꯛ ꯆꯠꯂꯦ ꯑꯗꯨꯝ ꯇꯦ
ꯑꯗꯨꯁꯨ ꯄꯩꯁꯥ ꯇꯥꯟꯐꯝ ꯂꯩꯕꯗꯤ ꯐꯥꯕꯅꯤ
ꯍꯥꯏꯗꯤ ꯐꯩ ꯑꯗꯨꯒ ꯁ ꯋꯥꯕꯗꯤ ꯑꯁ
ꯎꯝ
ꯑꯗꯨ ꯄꯩꯁꯥꯗꯨꯅ ꯑꯃꯨꯛ ꯂꯥꯏꯌꯦꯡꯕꯗ ꯑꯗꯨꯝ ꯂꯣꯏ ꯆꯥꯛꯊꯣꯛꯑ
ꯆꯥꯅꯤꯡ ꯉ ꯄꯩꯁꯥ ꯀꯥꯡꯒꯅꯤꯅ
ꯀꯥꯅꯥꯁꯨ ꯍꯩꯔꯝꯗꯧ ꯃꯥꯟꯗꯦꯗꯥ
ꯑꯩ ꯌꯥꯝ ꯍꯩꯇꯦ ꯈꯔ ꯈꯔ ꯈꯛꯇꯪ ꯑꯗꯨꯝ ꯍꯥꯞꯄ ꯌꯥꯕ ꯍꯥꯏꯕꯗꯤ ꯂꯩꯇ꯭ꯔꯦ ꯍꯥꯏꯔꯦ ꯇꯧꯕ ꯌꯥꯗ꯭ꯔꯦ ꯍꯥꯏꯕꯒꯨꯝꯕꯗ ꯈꯔ ꯇꯧꯕ ꯌꯥꯏ ꯍꯥꯏꯕ ꯈꯛꯇꯪꯅꯦ ꯍꯩꯇꯕꯒꯤ
ꯀꯔꯤ ꯀꯔꯤ ꯃꯊꯦꯜ ꯆꯥꯔꯒꯦ ꯉꯁꯤꯗꯤ
ꯉꯁꯤ ꯑꯁ ꯃꯠꯇꯟ ꯆꯥꯏ
ꯍꯥ
ꯃꯇꯟ ꯑꯣꯏꯅ ꯆꯥꯏꯕ
ꯍꯥꯎꯅꯦ ꯀꯗꯤ ꯁꯧꯒꯔꯤ ꯆꯥꯏ ꯁꯧꯒ꯭ꯔꯤ ꯆꯥꯏ ꯁꯧꯒꯔꯤ ꯀꯥꯡꯁꯣꯏ ꯆꯥꯏ
ꯍꯧꯖꯤꯛꯇꯤ ꯁꯧꯒꯔꯤ ꯃꯇꯝꯅꯤꯅ ꯌꯥꯝ
ꯎꯝ ꯉꯥ ꯑꯔꯥꯏꯕ ꯍꯥꯞꯂꯒ ꯑꯀꯪꯕ ꯍꯥꯞ ꯑꯗꯨꯒ ꯑꯗꯨꯝ ꯍꯥꯎꯋꯦ ꯏꯔꯣꯟꯕ ꯑꯃ ꯇꯧꯋꯦ
ꯉꯥ ꯇꯥꯎꯕ ꯈꯔ
ꯎꯝ
ꯍꯥꯎꯗꯤ ꯍꯥꯎꯋꯦ ꯃꯊꯦꯜꯗꯤ ꯍꯧꯖꯤꯛꯇꯤ ꯃꯅꯥ ꯃꯁꯤꯡꯅ ꯃꯇꯝꯅꯤꯅꯀꯣ
ꯎꯝ
ꯑꯗꯨꯝ ꯍꯤꯡꯒꯣꯜꯗꯨꯒꯤ ꯍꯦꯛꯂꯒ ꯑꯗꯨꯝ ꯆꯥꯏꯔꯦ ꯐ꯭ꯔꯦꯁꯇ
ꯍꯣꯏ ꯅꯦ ꯀꯅꯥ ꯀꯅꯥ ꯂꯩꯒꯦ ꯅꯪꯗꯤ
ꯑꯗꯨꯝ ꯑꯦꯟꯁꯥꯡ ꯂꯕ꯭ꯔꯣ ꯅꯠꯇꯕ ꯍꯤꯡꯒꯣꯜꯗ ꯆꯥ ꯍꯤꯡꯒꯣꯜꯗ ꯑꯗꯨꯝ
ꯑꯩ ꯑꯝꯕ ꯗꯨꯀꯥꯟꯗꯒꯤ ꯏꯟꯁꯥꯡ ꯂꯧꯋꯦ ꯍꯤꯡꯒꯣꯗꯅ ꯈꯔ ꯁꯧꯒꯔꯤꯒꯨꯝꯕ ꯕꯤꯟꯁ ꯈꯔ ꯑꯗꯨꯒ ꯄꯝꯀꯤꯟ ꯈꯔ ꯇꯧꯔꯒ ꯑꯌꯥꯝꯕꯗꯤꯀꯣ ꯗꯨꯀꯥꯟꯗ ꯂꯣꯏꯅ ꯂꯧꯋꯦ ꯑꯩꯈꯣꯏꯗꯤ ꯄꯩꯁꯥ ꯊꯤꯔꯒ
ꯑꯗꯨꯅꯤ ꯗꯨꯀꯥꯟꯗ ꯂꯧꯕꯁꯦ ꯄꯩꯁꯥ ꯉꯥꯛꯇꯅꯤꯅꯀꯣ ꯏꯁꯥꯒꯤ ꯍꯪꯒꯣꯜ ꯍꯥꯏꯔꯗꯤ ꯈꯔ ꯄꯩꯁꯥ ꯁꯦꯞ ꯇꯧꯋꯦꯗꯅ
ꯑꯗꯨꯅꯦ
ꯑꯩꯈꯣꯏꯅ ꯑꯩꯈꯣꯏꯗꯤ ꯏꯟꯁꯥꯡ ꯅꯥꯄꯤꯗꯤ ꯂꯧꯗ꯭ꯔꯦ ꯃꯁꯤꯡ ꯅꯥ ꯃꯁꯤꯡꯅꯤꯀꯣ ꯁꯥꯅ ꯉꯥꯛꯇ ꯉꯥꯏꯔꯦ ꯂꯧꯔꯤꯁꯦ
ꯆꯦꯡꯒꯤ ꯆꯤꯡꯒꯤ ꯅꯨꯡꯉꯥꯏꯕꯗꯨ ꯑꯗꯨꯅꯦꯕ
ꯎꯝ ꯑꯗꯨ ꯁꯥꯗꯤ ꯇꯥꯡꯕꯅꯦꯀꯣ ꯑꯩꯈꯣꯏ ꯈꯨꯟꯗꯗꯤ ꯑꯗꯨꯝ ꯁꯥꯒꯨꯝ ꯑꯃꯁꯨ ꯑꯗꯨꯝ ꯐ꯭ꯔꯦꯁꯇ ꯑꯗꯨꯝ ꯀꯛꯑꯗ
ꯑꯗꯨꯅ ꯐꯥꯏ ꯑꯗꯨꯅ ꯐꯥꯏ ꯏꯝꯐꯥꯜꯒꯨꯝꯕꯗ ꯇꯧꯕꯗꯤ ꯐ꯭ꯔꯦꯁ ꯑꯣꯏꯕ꯭ꯔꯥ ꯑꯣꯏꯗꯕ꯭ꯔꯥꯁꯨ ꯈꯔꯌꯦꯡ ꯂꯩꯕ
ꯆꯤꯡꯗꯨꯅꯗꯤ ꯂꯩꯕ ꯅꯨꯡꯉꯥꯏꯕꯅꯤꯗ ꯇꯝꯄꯥꯛꯇꯒꯤ ꯇꯝꯄꯥꯛꯇꯗꯤ ꯅꯨꯡꯁꯥ ꯁꯥꯔꯗꯤ ꯌꯥꯝ ꯊꯥꯔꯝꯗꯧ ꯃꯥꯜꯂꯦ
ꯑꯗꯨꯅꯦ ꯆꯨꯝꯃꯦ
ꯍꯧꯖꯤꯛ ꯀꯥꯟꯗꯤ ꯅꯣꯡ ꯆꯨꯕꯅꯤꯅ ꯈꯔ ꯏꯪꯉꯥꯡꯒꯅꯤ ꯍꯥꯟꯅ ꯑꯩ ꯂꯩꯕ ꯀꯥꯟꯗꯗꯤ ꯁꯥꯕꯗꯨ ꯑꯣꯏꯁ
ꯆꯨꯝꯃꯦ ꯆꯨꯝꯃꯦ
ꯎꯝ
ꯑꯩꯗꯥꯥꯡ ꯈꯔ ꯂꯩꯔꯝꯃꯦꯕꯀꯣ
ꯎꯝ
ꯑꯩ ꯆꯥꯛ ꯆꯥꯕ ꯐꯥꯎ ꯌꯥꯗꯦ ꯁꯥ ꯑꯃ ꯑꯗꯨꯅ ꯍꯨꯃꯥꯡꯅ
ꯈꯔ ꯊꯦꯡꯅ ꯍꯧꯒꯠꯂꯗꯤ ꯅꯨꯡꯁꯥ ꯁꯥꯕꯗꯤ ꯆꯥꯛ ꯁꯥꯕꯁꯨ ꯌꯥꯗꯦ ꯑꯁꯦꯡꯕꯩꯅꯦ ꯑꯗꯨꯅꯦ꯫
ꯑꯁ ꯉꯇꯥ ꯉꯥꯛꯇ ꯍꯧꯒꯠꯄ ꯉꯝꯗꯦꯗ ꯂꯝꯄꯥꯛꯁ꯫
ꯁꯤ ꯆꯦꯡꯗꯗꯤ ꯑꯁ ꯄꯨꯡ ꯃꯔꯤ ꯃꯉꯥ ꯇꯥꯔꯗꯤ꯫ ꯍꯧꯒꯗ ꯆꯥ ꯆꯥꯛ ꯊꯣꯡꯕ꯫
ꯑꯩꯈꯣꯏꯅꯤꯁꯦ ꯃꯇꯝ ꯌꯥꯎꯗꯧꯔꯦ ꯑꯩ ꯑꯃꯨꯛ ꯇꯧꯔꯛꯀꯦ ꯌꯥꯕ꯭ꯔꯥ꯫
ꯂꯣꯏꯒ ꯇꯧꯔꯦ ꯅꯪ ꯅꯪꯒꯤ꯫ ꯇꯣꯡꯉꯕꯅꯦ ꯑꯩꯒꯤꯗꯤ ꯀꯩꯁꯨ ꯀꯥꯏꯗꯦꯕꯀꯣ ꯅꯪꯒꯤꯅꯦꯕ꯫
ꯎꯝ ꯑꯗꯨ ꯑꯩꯃꯨ ꯇꯧꯔꯒꯦ꯫
ꯅꯣꯏꯁꯤꯅꯨ ꯃꯇꯝꯗꯣ ꯂꯣꯏꯕ ꯉꯥꯏꯌꯣ꯫
ꯍꯣꯏ ꯉꯥꯏꯒꯦ ꯑꯗꯨꯕꯨ꯫
ꯃꯤ ꯃꯤ ꯋꯥꯔꯤ ꯁꯅꯉꯥꯏ ꯂꯩꯕ꯫